ꯑꯌꯦ ꯈꯖ
ꯑꯦ ꯀꯔꯤꯒꯤꯔꯀꯣ ꯉꯁꯥꯏꯗꯣ ꯑꯩꯌꯥ ꯇꯜꯂꯦ
ꯀꯔꯤꯔ ꯈꯪꯗꯦꯅꯦ
ꯎꯝ ꯃꯥꯡꯈ꯭ꯔꯦ ꯑꯅꯤꯔꯥ
ꯍꯣꯏ
ꯇꯝꯃꯣꯌꯦ
ꯀꯔꯤꯁꯨ ꯀꯥꯏꯗꯦ ꯗꯨ ꯑꯣꯏꯔꯁꯨ ꯌꯥꯝ ꯂꯩꯌꯦ
ꯎꯝ ꯗꯨꯁꯨ ꯑꯦ ꯍꯣꯏ ꯗꯨ ꯗꯤ ꯑꯩꯗꯤ ꯀꯔꯤ ꯇꯧꯈ꯭ꯔꯕ ꯖꯥꯠꯔꯥꯅ ꯑꯩꯒꯤ ꯌꯥꯗ꯭ꯔꯕꯒꯤꯔꯅ ꯑꯩꯗꯤ
ꯅꯪꯒꯤꯅ ꯑꯣꯏꯔꯝꯔꯣꯏ ꯃꯤ ꯑꯃ ꯑꯗꯨ ꯑꯩ ꯑ ꯑꯃꯔꯛꯇꯤ ꯅꯪꯕꯨ ꯀꯣꯜ ꯇꯧꯕ ꯃꯥꯜꯂꯦꯀꯣ ꯁꯤꯗꯀꯣ ꯇꯧꯗ꯭ꯔꯤ
ꯑꯥꯎ ꯇꯧꯕꯅꯦ
ꯇꯧꯋꯦꯀꯣ ꯑꯗꯨ ꯃꯤꯡꯗ ꯊꯣꯛꯑꯦꯀꯣ
ꯎꯝ
ꯎꯝ ꯎꯝ
ꯊꯣꯛꯄ ꯃꯥꯜꯂꯦꯝ
ꯑꯥ ꯈꯪꯗ꯭ꯔꯦꯅꯦ ꯑꯩꯒꯤꯁꯦ
ꯑꯣ ꯍꯣꯢ
ꯁꯃꯥꯟꯕꯒꯤꯔ ꯈꯪꯗ꯭ꯔꯦ ꯑꯩ ꯉꯧꯔꯦ ꯍꯧꯖꯤꯛ ꯑꯩꯈꯣꯏ ꯀꯣ ꯂꯣꯏꯔꯗꯤ ꯑꯍꯨꯝ ꯑꯃꯨꯛꯀ ꯂꯣ ꯑꯅꯤ ꯑꯅꯤ ꯈꯛꯇꯅꯤꯀꯣ ꯁꯤꯗꯗꯤꯀꯣ
ꯑꯦ ꯈꯪꯗꯦ ꯑꯥꯎ ꯑꯣꯔꯝꯈꯤꯅꯤ ꯑꯣ
ꯑ ꯈꯪꯗ꯭ꯔꯦꯅꯦ ꯑꯩꯒꯤ ꯌꯦꯡꯕ ꯌꯥꯗꯦꯅꯦ
ꯑꯦ
ꯅꯪ ꯌꯦꯡꯕ ꯌꯥꯕ꯭ꯔꯣ
ꯌꯦꯡꯒꯦ ꯑꯗꯨꯗꯤ ꯑꯗꯣ ꯑ ꯍꯧꯖꯤꯛ ꯍꯨꯝ ꯍꯧꯖꯤꯛꯇꯤ ꯌꯦ ꯌꯥꯗꯦꯅꯦ ꯑꯩ
ꯑ ꯍꯧꯖꯤꯛꯇꯤ ꯌꯥꯗꯦ ꯎꯝ ꯑꯁꯤ ꯊꯝꯔꯒꯀꯣ ꯎꯝ ꯀꯌꯥ ꯇꯧ ꯔꯕ꯭ꯔꯥ ꯍꯥꯏꯕꯗꯨ ꯌꯦꯡꯉꯨꯀꯣ
ꯍꯣꯏ ꯍꯣꯏ ꯑꯁꯤꯗꯀꯣ
ꯎꯝ
ꯎꯝ
ꯑꯃꯨꯛ ꯀꯧꯈ꯭ꯔꯦꯕ ꯑꯇꯣꯞꯄꯗꯗꯤ ꯃꯔꯤꯗꯤ ꯇꯧꯈ꯭ꯔ ꯃꯥꯜꯂꯤꯅꯤ ꯑꯩꯈꯣꯏꯅꯤꯁꯦ
ꯎꯝ ꯑ ꯇꯧꯈ꯭ꯔꯦ ꯉꯣ ꯑꯇꯣꯞꯄ ꯑ ꯃꯥꯗꯨꯗꯤ ꯇꯧꯈ꯭ꯔꯦ
ꯑ ꯑꯣꯏ ꯑꯗꯨ ꯅꯨꯄꯤ ꯑꯃꯥꯁꯨ ꯂꯩꯔꯗꯤ ꯅꯨꯡꯉꯥꯏꯒꯗꯕꯀꯣ
ꯍꯣꯏ
ꯑꯗꯨ ꯅꯨꯄꯤꯒꯤ ꯂꯩꯇꯕꯒꯤ ꯋꯥꯔꯦꯅꯦ ꯕꯥꯅꯤ ꯉꯥꯛꯇ ꯇꯧꯕꯒꯤ
ꯍꯥ ꯑꯗꯨꯅꯦ
ꯑꯗꯨ ꯅꯪꯕꯨ ꯋꯥꯔꯤ ꯁꯥꯟꯅꯕꯗꯤ ꯌꯥꯝ ꯅꯨꯡꯉꯥꯏꯗꯤ ꯅꯨꯡꯉꯥꯏ ꯅꯪꯒꯤ ꯃꯈꯣꯟ ꯁꯦꯡ ꯕꯒ
ꯎ
ꯑꯩꯒꯤꯁꯨ ꯅꯪꯉꯣꯟ ꯇꯧꯔꯗꯤ ꯁꯤ
ꯍꯣꯏ ꯑꯗꯨꯒꯤ ꯌꯥꯝ ꯇꯥꯜꯂꯦꯀꯣ ꯇꯧꯕꯁꯦ
ꯍꯣꯏ ꯍꯣꯏ
ꯎꯝ ꯅꯨꯄꯤ ꯑꯃꯁꯨ ꯀꯣꯜ ꯇꯧꯔꯛꯄꯅꯦꯕ ꯑꯁ ꯅꯪꯒꯤꯖꯤ ꯎꯝ
ꯑꯩꯈꯣꯏꯗꯗꯤ ꯅꯣꯡ ꯆꯨꯗꯦ ꯅꯨꯡ ꯇ ꯅꯨꯡꯁꯥ ꯀꯥꯟꯅ ꯁꯥꯔ ꯂꯩꯌꯦ
ꯇꯥꯕ꯭ꯔꯣ
ꯍꯣ
ꯑꯥ ꯑꯧ ꯑ ꯇꯥꯏꯌꯦ ꯎꯝ
ꯑ
ꯈꯪꯗꯦ ꯑꯁꯤꯗꯗꯤ ꯑ ꯑꯃꯨꯛꯀꯆꯨꯋꯦ ꯑꯦ ꯑꯃꯨꯛꯀ ꯐꯩꯌꯦ ꯑꯃꯨꯛꯀ ꯆꯨꯋꯦ ꯇꯧꯔ ꯂꯩꯔꯤꯅꯤꯍꯦ
ꯎꯝ ꯑꯗꯨ ꯃꯁꯤ ꯑꯩꯒꯤ ꯏꯆꯦꯒꯤ ꯑꯉꯥꯡ ꯑꯃ ꯀꯣ ꯑ ꯑꯗꯨ ꯑꯉꯥꯡꯗꯣ ꯄꯣꯛꯇꯣ ꯅꯥꯕ ꯑꯗꯨꯒꯤ ꯑꯁꯤꯗ ꯇ꯭ꯔꯤꯠꯃꯦꯟ ꯇꯧꯒꯦꯅ ꯂꯥꯛꯀꯦ ꯍꯥꯏꯌꯦ ꯑꯩꯀꯣ
ꯑꯣ ꯑꯁ
ꯅꯪꯒꯤ ꯃꯈꯣꯟꯗꯣ ꯅꯪ ꯑꯩꯒꯤ ꯈꯣꯟꯖꯦꯜ ꯇꯥꯏ ꯀꯣ ꯏꯕꯦꯝꯃꯥ
ꯑꯥ
ꯍ
ꯑꯥ ꯑꯥ ꯇꯥꯏꯌꯦ ꯅꯪꯗꯤ ꯇꯥꯏꯌꯦ ꯀꯩꯅꯣ ꯇꯧꯕꯒꯤ ꯑꯩꯅ ꯐꯤ ꯐꯤ ꯂꯧꯕ ꯊꯣꯛꯄꯒꯤ
ꯑꯗꯨꯏꯅꯦ ꯑꯃꯣꯛꯀ ꯎꯝ
ꯎꯝ ꯉꯥꯏꯍꯥꯛꯇ ꯂꯩꯔ ꯉꯥꯏꯍꯥꯛꯇ ꯄꯥꯏꯌꯨꯀꯣ
ꯍꯥꯏꯔꯒꯥ ꯂꯩꯕꯅꯦ ꯍꯣꯏ ꯍꯣꯏ ꯀꯩꯁꯨꯀꯥꯏꯗꯦ ꯀꯥꯏꯗꯦ ꯀꯥꯏꯗꯦ ꯆꯠꯂꯣ ꯅꯪ
ꯐꯤ ꯁꯨꯒꯦ ꯇꯧꯕ꯭ꯔꯣ ꯑꯣ ꯑꯣ ꯅꯪꯁꯦ ꯐꯤ ꯀꯔꯤꯅꯣ ꯂꯧꯕ ꯃꯥꯜꯂꯦꯅꯦ ꯅꯪ ꯑꯃꯨꯛ ꯈꯨꯠ ꯆꯨꯕꯥꯒꯤꯒꯣ ꯈꯪꯉꯦ ꯍꯧꯖꯤꯛꯇꯤ ꯅꯪ ꯇꯧꯔꯤꯁꯦ ꯑꯩ ꯂꯣꯏꯅ ꯈꯪꯈ꯭ꯔꯦꯕ
ꯎꯝ ꯐꯤꯁꯨ ꯀꯪꯗꯕꯒꯤ ꯉꯁꯤ ꯑꯃꯨꯛ ꯁꯨꯔꯦ ꯀꯪꯗꯦ ꯍꯌꯦꯡ ꯑꯃꯨꯛ ꯁꯨꯔꯦ ꯀꯪꯗꯦ ꯇꯧꯔꯒ ꯃꯌꯥꯝ ꯊꯝꯃꯤꯅꯦ ꯑꯩꯗꯣ ꯀꯪꯗꯕ
ꯑꯥ ꯑꯣꯏꯔꯝꯒꯅꯤ ꯍꯣꯏ
ꯇꯥꯏꯀꯣ
ꯇꯥꯏꯌꯦ ꯐꯖꯅ ꯇꯥꯏꯌꯦ ꯅꯪꯒꯤ ꯈꯣꯟꯖꯦꯜꯗꯤ ꯐꯤ ꯍꯧꯖꯤꯛꯇꯤ ꯈꯔꯥ ꯐꯥꯕ꯭ꯔꯣ ꯅꯨꯡꯁꯥ ꯈꯔ ꯂꯩꯕꯒꯤ ꯇꯥꯏꯌꯦꯅꯦ
ꯇꯧꯔꯒꯥ ꯆꯠꯂꯣꯀꯣ ꯑꯩꯒꯤ ꯃꯈꯣꯟ ꯇꯥꯕ꯭ꯔꯥꯀꯣ
ꯍꯣꯏ ꯇꯥꯏꯌꯦꯅꯦ
ꯇꯥꯕ꯭ꯔꯣ
ꯇꯥꯏꯌꯦ
ꯎꯝ ꯑꯩꯗꯣ ꯐꯤꯁꯨ ꯁꯨꯔꯒꯥ ꯀꯩꯅꯣ ꯇꯧꯔꯒ ꯂꯩꯅꯦ
ꯐꯤ ꯀꯪꯗꯕꯒꯤ ꯄꯨꯂꯥꯞ ꯃꯌꯥꯝ ꯅꯝꯁꯤꯜꯂꯒ ꯂꯩꯔꯦ ꯀꯃꯥꯏꯅ ꯇꯧꯗꯣꯏꯅꯣ ꯈꯪꯗꯦ ꯅꯣꯡꯁꯤꯅ ꯑꯁ ꯑꯃꯨꯛꯀ ꯆꯨꯋꯦ ꯑꯃꯨꯛꯀ ꯐꯩꯌꯦ ꯇꯧꯔꯒ ꯂꯩꯔꯦ
ꯑꯗꯨ ꯔꯨꯝꯗ ꯊꯝꯃꯨ ꯅꯦ
ꯀꯃꯥꯏꯟ ꯇꯧꯗꯣꯏꯅꯣ ꯈꯪꯗ꯭ꯔꯦ ꯅꯣꯡꯁꯤꯅ
ꯑꯥ ꯅꯣꯡꯁꯨ ꯈꯔ ꯃꯪꯉꯦ ꯅꯣꯏꯒꯤꯗꯁꯨ ꯑꯩꯈꯣꯏꯗꯨꯁꯨ ꯅꯣꯡ ꯗꯨꯝ ꯀꯟꯅ ꯆꯨꯕꯅꯦ ꯈꯪꯗꯔꯦꯁꯦ ꯇꯧꯔꯤꯁꯦ ꯅꯪ ꯇꯥꯕ꯭ꯔꯣ ꯑꯩ ꯉꯁꯤ ꯗꯨ ꯌꯨꯝꯗ ꯂꯩꯔꯒꯥ ꯑꯗꯨꯝ ꯂꯩꯕꯅꯤꯗ ꯑꯩꯗꯤ ꯊꯕꯛ ꯂꯩ ꯇꯧꯕꯒꯤ ꯊꯕꯛ ꯂꯩꯔꯁꯨ ꯇꯧꯅꯤꯡꯗꯕ ꯑꯩꯁꯦ